ꯑꯣ ꯎꯝ ꯕꯤꯖꯤ ꯑꯣꯏꯕ꯭ꯔꯅꯦ
ꯕꯤꯖꯤ ꯑꯣꯏꯗꯦ ꯀꯨꯏꯔꯕꯣ ꯅꯪ ꯀꯣꯜ ꯇꯧꯔꯛꯄ
ꯑꯥ ꯈꯥꯔ ꯀꯨꯏꯔꯦ
ꯑꯩꯗꯤ ꯈꯪꯍꯧꯗꯦ ꯃꯤ ꯑꯃꯗꯣ ꯀꯣꯜ ꯄꯥꯏꯔꯒ ꯂꯩꯌꯦ ꯑꯗꯨ ꯌꯦꯡꯂꯀꯥꯟꯗ ꯅꯪ ꯀꯣꯜ ꯂꯩꯔꯝꯃꯦ ꯅꯍꯥꯟꯅ ꯀꯣꯜ ꯇꯧꯔꯛꯀꯦ ꯀꯣꯜ ꯇꯧꯔꯒ ꯀꯨꯏꯔꯦ
ꯑꯧ ꯊꯕꯛꯇꯣ ꯌꯥꯗꯕ ꯕꯤꯖꯤ ꯇꯧꯕ ꯃꯇꯝꯗ ꯅꯪ ꯁꯪꯉꯤꯔ
ꯑꯩ ꯁꯪꯕ ꯃꯇꯝꯗ ꯅꯪ ꯁꯪꯗ꯭ꯔꯦ ꯅꯪ ꯁꯪ ꯁꯪꯕ ꯃꯇꯝꯗ ꯑꯩ ꯁꯪꯗ꯭ꯔꯦ
ꯍꯣꯏ ꯑꯗꯨꯒꯤꯅꯦ ꯀꯨꯏꯈ꯭ꯔꯦꯅꯦ
ꯅꯍꯥꯟꯅꯗꯤ ꯄꯥꯎ ꯐꯥꯎꯅꯔꯦ ꯀꯣꯜ ꯇꯧꯕꯗꯤꯁꯨꯛ ꯐꯪ ꯐꯪꯗꯕ
ꯑꯣꯏꯅꯦ ꯅꯨꯡꯉꯥꯏꯔꯤꯀꯣ
ꯎꯝ ꯉꯥꯏꯔꯦ ꯀꯩꯗꯧꯔꯤꯅꯣ ꯍꯧꯖꯤꯛꯇꯤ
ꯇꯨꯝꯃꯒ ꯂꯩꯔꯦ ꯍꯧꯖꯤꯛꯇꯤ ꯕꯣꯜꯒꯤ ꯇꯥꯏꯃꯤꯡꯗꯣ ꯅꯠꯇꯦ ꯕꯣꯜꯒꯤ ꯇꯥꯏꯃꯤꯡꯗꯣ ꯍꯣ ꯅꯪꯗꯤ
ꯑꯈꯣꯏꯁꯨ ꯕꯣꯜ ꯌꯦꯡꯅꯤꯡꯉꯥꯏ ꯉꯥꯏꯔꯒ ꯂꯩꯔꯤꯅꯤ ꯄꯨꯡ ꯇꯥꯕꯗ
ꯖꯄꯥꯥꯟꯔꯣ ꯕ꯭ꯔꯖꯤꯜꯂꯣ ꯅꯪꯗꯤ
ꯑꯁ ꯈꯪꯗꯦꯗ ꯕ꯭ꯔꯥꯖꯤꯜꯗꯁꯨ ꯁꯞꯄꯣꯔꯠ ꯇꯧꯅꯤꯡꯉꯤ ꯍꯥꯏꯕꯗꯤ ꯅꯦꯃꯥꯔ ꯂꯩꯕꯅꯤꯅ ꯅꯦꯃꯥꯔꯗ
ꯍꯣꯏꯅꯦ ꯑꯗꯨꯅꯦ ꯑꯩꯗꯤ ꯕ꯭ꯔꯥꯖꯤꯜ ꯑꯣꯏꯅ ꯁꯞꯄꯣꯔꯠ ꯇꯧꯒꯅꯤ ꯍꯣꯏ ꯑꯈꯣꯏꯗꯤ ꯀꯩꯅꯣ ꯎꯝ ꯕ꯭ꯔꯀꯥꯗꯨ ꯑꯈꯣꯏꯒꯤ ꯐꯦꯚ꯭ꯔꯥꯏꯠ ꯂꯝꯅꯦꯕ ꯑꯗꯨꯒꯤ ꯁ꯭ꯄꯦꯟ ꯂꯩꯔꯗꯤ ꯁ꯭ꯄꯦꯟꯗ ꯑꯃꯨꯛ ꯆꯠꯈ꯭ꯔꯅꯤ ꯑꯥꯔꯖꯦꯟꯇꯤꯅ ꯑꯣꯏꯔꯗꯤ ꯑꯥꯔꯖꯦꯟꯇꯤꯅ ꯆꯠꯀꯅꯤꯕ ꯑꯈꯣꯏ
ꯑꯦ ꯑ꯭ꯔꯖꯦꯟꯇꯤꯅꯥ
ꯍꯥꯥ
ꯑ꯭ꯔꯖꯦꯟꯇꯤꯅꯥꯗꯤ ꯄꯥꯝꯗꯤꯗ
ꯍꯥꯁ ꯑꯩꯈꯣꯏꯒꯤ ꯐꯦꯕꯣꯔꯥꯏꯠꯅꯤꯅꯦ ꯑꯗꯨꯗꯤ
ꯆꯠꯂꯣ ꯑꯥꯗ ꯑ꯭ꯔꯖꯦꯟꯇꯤꯅꯥ ꯀꯥꯔ
ꯑꯗꯨꯅꯦ ꯅꯣꯏꯅ ꯔꯣꯅꯥꯜꯗꯣ ꯄꯥꯝꯕ
ꯍꯣꯏ ꯔꯣꯅꯥꯜꯗꯣ ꯁꯨ ꯄꯥꯝꯃꯦ
ꯑꯩꯈꯣꯏꯅ ꯃꯦꯁꯤ ꯑꯣꯏꯅ ꯄꯥꯝꯕ ꯃꯣꯏ ꯃꯣꯏ ꯀꯨꯁꯤꯅꯤꯗ ꯑꯗꯨꯗꯤ
ꯃꯥ ꯃꯥꯒꯤ ꯑꯄꯥꯝꯕꯅꯤꯗ
ꯍꯣꯏꯅꯦ ꯊꯕꯛ ꯇꯧꯕ꯭ꯔꯣ ꯅꯪꯕꯨ ꯍꯧꯖꯤꯛ
ꯍꯥꯥ
ꯊꯕꯛ ꯇꯧꯕ꯭ꯔꯅꯦ ꯅꯪꯕꯨ
ꯍꯨꯝ ꯇꯧꯗꯦ ꯀꯔꯤ ꯊꯕꯛꯅꯣ ꯍꯧꯖꯤꯛ ꯕꯣꯜ ꯌꯦꯡꯅꯤꯡꯉꯥꯏ ꯉꯥꯏꯔ ꯀꯥꯟꯁꯤꯗ ꯊꯕꯛ ꯇꯧꯔꯔꯣꯏ
ꯅꯣꯏꯗꯤ ꯃꯤ ꯀꯌꯥꯅꯣ ꯃꯤ ꯌꯥꯝ ꯂꯩꯕ꯭ꯔꯣ
ꯎꯝ ꯏꯊꯟꯗꯅꯦ ꯑꯩꯒꯤ ꯔꯨꯝꯗ ꯏꯃꯥ ꯈꯣꯏꯗꯣ ꯔꯨꯝ ꯑꯃꯗ ꯃꯣꯏꯒꯤ ꯔꯨꯝꯗ ꯇꯨꯝꯃ ꯂꯩꯌꯦ
ꯏꯊꯟꯇ ꯕꯣꯜ ꯌꯦꯡꯗꯨꯏꯕ
ꯎꯝ
ꯏ ꯅꯨꯡꯉꯥꯏꯔꯣꯏꯍꯦ ꯏꯊꯟꯇ ꯕꯣꯜ ꯌꯦꯡꯉꯗꯤ
ꯍꯥꯥ
ꯏꯊꯟꯇ ꯕꯣꯜ ꯌꯦꯡꯕ ꯅꯨꯡꯉꯥꯏꯔꯣꯏ ꯍꯥꯏꯕ
ꯅꯨꯡꯉꯥꯏꯅꯤꯍꯦ
ꯊꯥꯖꯗꯦꯗ
ꯅꯣꯏꯗꯤ ꯀꯅꯥ ꯅꯥ ꯌꯦꯡꯗꯨꯏꯅꯣ
ꯑꯩꯁ ꯑꯩꯈꯣꯏꯒꯤ ꯏꯅꯥꯎꯅꯨꯄꯤ ꯑꯅꯤ ꯂꯩꯌꯦ ꯅꯦꯃꯥꯔꯗ ꯁꯄꯣꯔꯠ ꯇꯧꯋꯦ ꯑꯩꯅ ꯑꯩꯅ ꯖꯄꯥꯟꯗ ꯇꯧꯔꯒꯦ ꯅꯕꯥꯏꯅꯤ ꯕ꯭ꯔꯥꯖꯤꯜꯗ ꯇꯧꯔꯗꯤ ꯍꯥꯏꯕꯗ ꯌꯥꯏ ꯍꯣꯏ ꯍꯥꯏ
ꯗ꯭ꯔꯣ ꯇꯥꯔꯅꯤ ꯈꯪꯗꯦꯅꯦ ꯗ꯭ꯔꯣ ꯇꯥꯒꯗꯔ ꯈꯪꯗꯦꯅꯦ ꯃꯣꯏꯗꯣ ꯏꯐꯤꯡ ꯐꯤꯡꯉꯦꯕ
ꯗ꯭ꯔꯣ ꯇꯥꯔꯁꯨ ꯕꯣꯜ ꯌꯦꯡꯕ ꯅꯨꯡꯉꯥꯏꯗꯦꯅꯦ ꯑꯦꯁ ꯕꯤꯠ ꯂꯩꯇꯦ ꯅꯍꯥꯟꯁꯨ ꯄ꯭ꯔꯣꯇꯨꯒꯜꯒ ꯀꯣꯂꯝꯕꯤꯌꯥ ꯗꯨꯁꯨ
ꯗ꯭ꯔꯣ ꯇꯥꯕꯗꯣ ꯑꯅꯤ ꯑꯅꯤꯔꯛ ꯇꯥꯈ꯭ꯔꯕꯅꯤ ꯃꯣꯏꯗꯤ
ꯄ꯭ꯔꯣꯇꯨꯒꯜ ꯁꯤꯗꯕꯅ ꯍꯦꯟꯅ ꯐꯩ ꯗ꯭ꯔꯣ ꯇꯥꯕꯒꯤ ꯁꯤꯗꯨꯏ ꯁꯔꯨꯛꯄꯨꯗꯤ ꯗ꯭ꯔꯣ ꯇꯥꯕꯅ ꯈꯔ ꯐꯩ
ꯑꯗꯨꯅꯦ ꯑꯗꯨꯅꯦ
ꯅꯨꯉꯥꯏ ꯑꯩꯗꯤ ꯁꯤꯍꯟꯅꯤꯡꯗꯦ ꯑꯩꯗꯤ ꯄꯣꯔꯇꯨꯒꯥꯜꯗꯣ ꯄꯣꯔꯇꯨꯒꯥꯜ ꯀꯥꯍꯟꯅꯤꯡꯉꯦ ꯑꯩꯗꯤ
ꯍꯦ ꯍꯦ ꯍꯦ ꯀꯅꯥꯅꯣ ꯃꯣꯏ ꯑꯗꯨꯕꯨ ꯁꯤꯍꯟ ꯁꯤꯍꯟꯅꯤꯡꯕꯅ ꯐꯥꯏꯅꯦꯜ ꯐꯥꯎꯕ ꯌꯥꯎꯗ꯭ꯔꯤꯅꯦ ꯃꯣꯏꯗꯣ ꯀꯩꯅꯣ ꯈꯔ ꯀꯟꯅ ꯍꯣꯠꯅꯔꯗꯤ ꯐꯗꯣꯏꯕ ꯌꯥ
ꯈꯪꯗꯔꯦꯅꯦ ꯄꯥꯈꯠꯄꯁꯨ ꯂꯩꯔꯦꯅꯦ ꯃꯤꯅ ꯉꯥꯡꯃꯟꯕꯗꯨꯗ ꯔꯣꯅꯥꯜꯗꯣ ꯔꯣꯅꯥꯜꯗꯣ ꯌꯥꯝ ꯄꯪꯕ ꯇꯥꯏꯞꯇ ꯌꯥꯔꯦ ꯅꯪ ꯇꯧꯔꯝꯅꯤ ꯑꯩ ꯁꯥꯎꯔꯛꯀꯅꯤ
ꯑꯥ
ꯅꯪ ꯑꯩ ꯅꯝꯕꯔ ꯁꯦꯞ ꯇꯧꯗꯕꯒꯤꯅꯦ ꯑꯗꯨ ꯁꯦꯞ ꯇꯧꯔꯥꯒꯗꯤ ꯑꯃꯨꯛ ꯁ꯭ꯇꯦꯇꯁ ꯅ ꯃꯤ ꯀꯥ
ꯍꯣꯏ ꯁꯦꯞ ꯇꯧꯔꯤ ꯅꯝꯕꯔꯕꯨꯗꯤ ꯎꯝ ꯅꯪ ꯁ꯭ꯇꯦꯇꯁꯇꯒꯗꯤ ꯏꯕꯥꯟꯅꯤ ꯋꯥꯆꯦꯞꯇ ꯇꯦꯛꯁ ꯇꯥ ꯔꯒꯀꯣ ꯈꯠꯅꯕ ꯋꯥ ꯉꯥꯛꯇ ꯍꯧꯔꯛꯀꯅꯤ ꯑꯩꯈꯣꯏ ꯉꯁꯤ ꯅꯠꯇꯦ ꯉꯁꯤꯀꯣ ꯑꯩꯈꯣꯏ ꯈꯨꯟꯗꯁꯨ ꯒ꯭ꯔꯨꯞ ꯑꯃ ꯂꯩꯌꯦꯕ ꯑꯩꯉꯣꯟꯗ ꯉꯁꯤ ꯑꯦꯗ ꯇꯧꯔꯝꯕ ꯑꯗꯨꯗ ꯑꯩ ꯆꯪꯪꯂꯀꯥꯟꯗ ꯃꯤ ꯂꯣꯏꯅ ꯉꯥꯡꯅꯕꯅꯦ ꯆꯤꯟ ꯀꯥꯟꯕꯤ ꯑꯃ ꯂꯥꯛꯑꯦ ꯍꯥꯏꯅ ꯄꯣꯠꯇꯨꯒꯜ ꯐꯦꯟ ꯃꯦꯁꯤ ꯐꯦꯟ ꯔꯅꯥꯜ ꯑꯧ ꯐꯦꯅꯦ ꯆꯤꯟ ꯀꯟꯕꯤ ꯑꯥꯏꯔꯟ ꯃꯥꯎ ꯍꯥꯏꯅꯀꯣ ꯑꯩ ꯑꯩ ꯑꯩꯗꯤ ꯃꯤꯡ ꯌꯥꯝ ꯆꯠꯂꯦꯕ ꯇꯦꯟꯗ ꯍꯥꯏꯔꯗꯤ ꯑꯁ
ꯑꯣ ꯑꯩꯅ ꯍꯧꯖꯤꯛ ꯀꯣꯜ ꯇꯧꯔꯤꯁꯤ ꯁꯤꯂꯦꯕ꯭ꯔꯤꯇꯤꯅꯤꯅꯦ ꯑꯗꯨꯗꯤ
ꯆꯤꯟ ꯀꯟꯕꯗꯗꯤ ꯑꯩꯁ ꯃꯣꯏꯅꯁꯨ ꯉꯝꯗꯦ ꯉꯥꯡꯕ ꯈꯠꯅꯔꯒ ꯀꯥꯟꯗ ꯃꯣꯏ ꯉꯝꯗꯦꯕ ꯂꯥꯟꯒꯦꯔꯥ ꯆꯨꯝꯒꯦꯔ ꯑꯩꯅ ꯐꯦꯟ ꯄꯥꯝꯕ ꯄꯥꯝꯕꯉꯣꯟꯗ ꯉꯥꯡꯅꯔꯗꯤꯀꯣ ꯃꯣꯏꯅ ꯃꯤꯁꯤ ꯄꯥꯝꯕ ꯑꯩꯅ ꯔꯨꯅꯥꯜ ꯗꯣ ꯄꯥꯝꯕ ꯃꯣꯏꯅ ꯔꯣꯅꯥꯜꯗꯣꯗ ꯊꯤ ꯊꯤꯅ ꯉꯥꯡꯉꯗꯤꯀꯣ ꯑꯩ ꯌꯥꯗꯕ ꯑꯗꯨꯒꯤ ꯈꯠꯅꯔꯤꯌꯥ ꯃꯣꯏꯁꯨ ꯑꯩꯅ ꯍꯥꯏꯔꯤ ꯃꯤꯁꯤꯒꯨꯝꯕ ꯅꯠꯇꯦ ꯃꯤꯁꯤ ꯃꯤꯁꯤꯁꯨ ꯀꯩꯅꯣ ꯅꯍꯥꯟ ꯕꯣꯜ ꯁꯥꯅꯕ ꯀꯥꯟꯗ ꯀꯩꯅꯣ ꯄꯦꯅꯥꯜꯇꯤꯗꯣ ꯆꯪꯗꯕꯗꯣ ꯅꯣꯛꯅꯤꯡꯉꯦ ꯌꯥꯝ ꯄꯪꯉꯦ ꯃꯤ ꯁꯨꯛꯂꯩ ꯂꯩꯇꯦ ꯀꯤꯞꯄꯜ ꯈꯛ ꯀꯤꯞꯄꯔ ꯈꯛꯇ ꯂꯩꯔꯒ
ꯃꯤꯁ ꯇꯧꯕꯅꯦ ꯃꯣꯢꯗꯤ ꯄꯤꯅꯥꯜꯇꯤ ꯐꯧ
ꯑꯗꯨ ꯍꯦꯟꯃꯜꯂꯦꯕ ꯕꯣꯜ ꯀꯩꯅꯣ ꯌꯥꯝ ꯍꯩꯔꯒ ꯃꯃꯤꯡ ꯌꯥꯝ ꯆꯠꯂꯒ ꯑꯗꯨꯒꯨꯝꯕ ꯄꯦꯅꯥꯜꯇꯤꯐꯥꯎ ꯆꯪꯍꯟꯗꯕꯗꯣ ꯅꯣꯛꯅꯤꯡꯗ꯭ꯔꯣ
ꯃꯔꯛ ꯃꯔꯛꯇꯗꯤ ꯃꯤꯁ ꯇꯧꯒꯅꯤ ꯔꯣꯅꯥꯜꯗꯣꯁꯨ
ꯏꯍꯦ ꯃꯤꯁ ꯅꯠꯇꯦ ꯃꯤꯁ ꯇꯧꯕ ꯇꯧꯗꯕ ꯑꯗꯨ ꯃꯇꯝꯗꯗꯤ ꯄꯣꯜ ꯅꯣꯏꯁꯦ ꯃꯃꯤꯡ ꯌꯥꯝ ꯆꯠꯄ ꯃꯤꯁꯤꯡꯅꯤꯅ ꯄꯦꯅꯥꯜꯇꯤ ꯐꯥꯎꯗꯤ ꯆꯪꯕ ꯌꯥꯏꯌꯦꯕ ꯄꯦꯅꯥꯜꯇꯤ ꯐꯥꯎ ꯆꯪꯗ꯭ꯔꯗꯤ ꯀꯃꯥꯏꯅ ꯑꯗꯨ ꯑꯗꯨ ꯃꯇꯝꯗꯤ ꯌꯥꯝ ꯐꯖꯗꯦ ꯍꯥꯏꯕ
ꯑꯗꯨꯅꯦ
ꯃꯤꯅ ꯎꯁꯤꯠꯇꯦꯕ ꯑꯗꯨ ꯃꯇꯝꯗꯗꯤ ꯔꯣꯅꯥꯜꯗꯣ ꯐꯦꯟꯁꯤꯡꯗꯤ ꯍꯔꯥꯎ ꯈꯪꯒꯅꯤ ꯑꯩꯒꯨꯝꯕꯗꯤ
ꯑꯗꯨ ꯃꯥꯅ ꯑꯃꯨꯛ ꯑꯅꯤꯔꯛ ꯆꯟꯈ꯭ꯔꯦꯅ
ꯃꯥ ꯑꯅꯤꯔꯛ ꯆꯜꯂꯁꯨ ꯑꯗꯨꯝ ꯑꯣ ꯃꯥ ꯀꯩꯅꯣ ꯎꯝ ꯐꯥꯔꯁ ꯃꯦꯠꯇꯔꯥ ꯑꯍꯥꯟꯕ ꯃꯦꯠꯇꯔꯥ ꯀꯩꯅꯣ ꯈꯪꯗꯦ ꯃꯥ ꯍꯦꯠꯇ꯭ꯔꯤꯛ ꯇꯧꯕꯗꯣ
ꯑꯍꯥꯟꯕ ꯃꯦꯁꯇꯅꯦ ꯃꯥ
ꯑꯣ ꯑꯣ ꯑꯍꯥꯟꯕ ꯃꯦꯠꯁꯇꯅꯦ ꯍꯟꯗꯛ ꯑꯥ ꯍꯟꯗꯛ ꯅ ꯇꯔꯤꯛ ꯀꯌꯥꯗꯅꯣ ꯁꯥꯟꯅꯗꯣꯏ
ꯑꯪ ꯅꯣꯏ ꯑꯥꯔꯖꯦꯟꯇꯤꯅꯗꯨꯔꯣ
ꯎꯝ
ꯀꯨꯏꯈ꯭ꯔꯅꯤ ꯎꯝ ꯍꯧꯖꯤꯛ ꯍꯧꯖꯤꯛ ꯑꯞꯗꯦꯠꯇꯤ ꯄꯤꯔꯛꯇ꯭ꯔꯤ ꯃꯣꯏ ꯄꯣꯔꯇꯨꯒꯜ ꯄꯣꯔꯇꯨꯒꯜ ꯈꯣꯏꯗꯣ ꯂꯣꯏ ꯍꯥꯟꯅꯕꯀꯣ ꯄꯣꯔꯇꯨꯒꯜ ꯈꯣꯏꯗꯣ ꯂꯣꯏꯔꯒ ꯑꯗꯨ ꯑꯗꯨ ꯃꯨꯛ ꯁꯥꯟꯅꯔꯥ ꯃꯣꯏꯗꯣ
ꯗꯤꯒ ꯑꯩꯈꯣꯏ ꯔꯣꯅꯥꯜꯗꯣꯒ ꯃꯣꯏ ꯄꯨꯜꯂꯗꯤ ꯐꯥꯖꯔꯅꯤꯅꯦ
ꯑꯣ ꯑꯗꯨꯅꯦ ꯃꯣꯏꯅ ꯀꯩꯅꯣ ꯔꯤꯄꯤ ꯔꯤꯄꯤꯀꯣ ꯎꯝ ꯀꯣꯟꯅ ꯔꯣꯅꯥꯜꯗꯣꯍꯣꯏꯗꯣ ꯑꯅꯤꯃꯛ ꯉꯝꯈ꯭ꯔꯗꯤ ꯃꯤꯁꯤꯒ ꯑꯗꯨꯝ ꯁꯟꯅꯈ꯭ꯔꯥꯅꯤ
ꯑꯗꯨ ꯌꯦꯡꯅꯤꯡꯉꯤꯅꯦ ꯑꯩꯗꯤ
ꯀꯞꯀꯅꯤ ꯅꯪ ꯀꯞꯄꯛꯀꯅꯤ
ꯃꯤꯁꯤꯒ ꯔꯣꯅꯜꯗꯣ ꯄꯨꯜꯂꯒ ꯁꯟꯅꯔꯥ ꯗꯤ ꯎꯝ ꯑꯩꯈꯣꯏ ꯉꯝꯃꯛꯑꯗꯤ ꯃꯤꯁꯤ ꯐꯦꯟꯁꯤꯡꯗꯣ ꯑꯩꯗꯤ ꯍꯔꯥꯎꯔꯅ ꯖꯒꯣꯏ ꯁꯥꯔꯅꯤ
ꯄꯦꯜꯂꯦ ꯄꯦꯜꯂꯦ ꯍꯥꯏꯅ
ꯑꯩ ꯚꯤꯗꯤꯌꯣ ꯀꯣꯜ ꯇꯧꯔꯛꯀꯅꯤ ꯌꯦꯡꯅꯤꯡꯉꯥꯏ ꯀꯣꯜ ꯇꯧꯔꯛꯀꯅꯤꯕ
ꯑꯦ ꯇꯧꯔꯛꯑꯣꯏ ꯑꯩꯈꯣꯏ ꯉꯝꯃꯗꯤ ꯖꯒꯣꯏ ꯁꯥꯕꯤ ꯅꯣꯏ ꯉꯝꯗ꯭ꯔꯦ ꯅꯣꯏ ꯁꯤꯔꯗꯤ ꯑꯩ ꯖꯒꯣꯏ ꯄꯦꯟꯅ ꯁꯥꯕꯤꯒꯦ
ꯅꯪꯒꯤ ꯃꯤꯡ ꯁꯦꯞ ꯇꯧꯕꯤꯌꯨꯔꯥ ꯅꯪꯒꯤ ꯅꯝꯕꯔ ꯍꯥꯏꯕ ꯃꯤ ꯅꯠꯇꯦ ꯅꯝꯕꯔ ꯇꯧꯕꯤꯌꯨꯔ ꯇꯧꯕꯤꯒꯅꯨꯔ
ꯇꯧꯕꯤꯔꯒ ꯅꯣꯏ ꯁꯥꯏꯒ ꯑꯃꯨꯛ ꯋꯥ ꯊꯣꯛꯂꯅꯤ
ꯑꯦ ꯅꯝꯕꯔ ꯁꯦꯞ ꯈꯛꯇ ꯇꯧꯔꯒ ꯑꯦ ꯅꯣꯏꯁꯨ ꯅꯝꯕꯔ ꯁꯦꯞ ꯇꯧ ꯇꯧꯗꯕ꯭ꯔꯣ ꯑꯗꯨꯒꯤ ꯅꯣꯏ ꯁꯥꯏꯅ ꯁꯥꯎꯕꯒꯤ
ꯑꯩꯈꯣꯏꯗꯤ ꯂꯩꯇꯕꯅꯤꯅ ꯏꯌꯥꯗ ꯌꯥꯏꯗ ꯑꯩꯈꯣꯏ ꯀꯨꯁꯤꯅꯤꯅ
ꯁꯦꯞ ꯇꯧꯗꯕ꯭ꯔꯥ ꯍꯧꯖꯤꯛꯁꯨ
ꯁꯦꯞ ꯇꯧꯕꯤꯌꯦ ꯑꯩꯗꯤ
ꯊꯥꯖꯗꯦꯗ ꯅꯪꯗꯤ ꯅꯍꯥꯟꯅ ꯃꯦꯁꯦꯖ ꯑꯗꯨꯝ ꯊꯥꯔꯒꯦ ꯀꯣꯜ ꯇꯧꯁꯤ ꯀꯣꯜ ꯇꯧꯁꯤ
ꯑꯗꯨ ꯅꯝꯕꯔ ꯑꯩꯗꯤ ꯅꯝꯕꯔꯗꯨ ꯁꯦꯞ ꯁꯦꯞ ꯇꯧꯔꯕ ꯅꯪꯒꯤꯗꯣ
ꯑꯩꯒꯤ ꯏꯁꯇꯦꯇꯁ ꯎꯕ꯭ꯔꯥ
ꯑꯥ ꯀꯃꯥꯏꯅ ꯑꯥ ꯑꯩ ꯁꯤ ꯅꯝꯕꯔ ꯗꯣ ꯁꯦꯞ ꯇꯧꯗ꯭ꯔ ꯀꯃꯥꯏꯅ ꯎꯅꯤ ꯑꯩꯖꯦ ꯀꯩꯅꯣ ꯎꯝ ꯃꯤꯠ ꯀꯌꯥꯔꯅꯦ ꯇꯦꯛꯁ ꯊꯥꯈꯤꯕꯗꯨ ꯑꯅꯤ ꯑꯅꯤ ꯑꯍꯨꯝ ꯀꯣ ꯑꯍꯨꯝ ꯑꯣꯏꯔ ꯁꯪ
ꯀꯔꯤꯅꯣ ꯅꯪ ꯃꯅꯨꯡꯗ꯭ꯔ ꯃꯄꯥꯟꯗ꯭ꯔ ꯀꯩꯅꯣ ꯅꯨꯡꯁꯤꯠ ꯃꯈꯣꯟ ꯇꯥꯏꯌꯦ
ꯐꯦꯟꯅꯤꯅꯦ ꯑꯍꯦ
ꯐꯦꯟꯔ ꯀ꯭ꯔꯨꯛ ꯀ꯭ꯔꯨꯛ ꯀ꯭ꯔꯨꯛ ꯀ꯭ꯔꯨꯛ ꯇꯥꯏꯌꯦꯕ
ꯎꯝ
ꯌꯥꯝ ꯁꯥꯏ ꯍꯧꯖꯤꯛꯀꯥꯟꯗꯤ ꯐꯦꯟ ꯌꯥꯎꯗ꯭ꯔꯗꯤ ꯎꯝ ꯇꯨꯝꯕ ꯌꯥꯔꯔꯣꯏ ꯑꯩꯗꯤ ꯃꯊꯛꯇ ꯀꯥꯕꯅꯤꯅ ꯈ ꯈꯔ ꯅꯨꯡꯉꯥꯏ ꯃꯛ ꯃꯈꯥꯗ ꯇꯨꯝꯃꯗꯤꯀꯣ ꯑꯔꯦ ꯍꯨꯃꯥꯡ ꯊꯣꯛꯄꯗ ꯂꯣꯏꯔꯦ ꯇꯨꯝꯕ ꯌꯥꯗꯦ ꯁꯥꯃꯟꯕꯗꯨꯒ ꯐꯃꯨꯡ ꯑꯃꯗ ꯃꯤ ꯑꯍꯨꯝ ꯇꯨꯝꯃꯤꯟꯅꯔꯗꯤ ꯏꯁ ꯁꯤꯔꯦ ꯉꯝꯗꯦ
ꯑꯗꯨꯒꯤ ꯑꯩ ꯃꯊꯛꯇ ꯏꯃꯥꯟꯅꯕꯤ ꯑꯃꯒ ꯇꯨꯝꯃꯤꯟꯅꯩ
ꯅꯣꯏꯁꯦ ꯑꯦꯁ ꯁꯦꯂꯦꯕ꯭ꯔꯤꯇꯤꯅꯤꯅꯦ ꯁꯦꯡꯕꯗꯣ ꯌꯥꯝ ꯕꯤꯖꯤ ꯑꯣꯏꯌꯦꯕ ꯅꯣꯏꯗꯣ
ꯑꯩꯔꯣ
ꯅꯪ
ꯕꯤꯖꯤ ꯌꯥꯝꯕꯨꯗꯤ ꯑꯣꯏꯗꯦꯗ ꯑꯗꯨ ꯀꯣꯏ ꯀꯩꯅꯣ ꯎꯝ ꯗꯨꯀꯥꯟ ꯆꯠꯄ ꯃꯇꯝꯗꯗꯤ ꯐ꯭ꯔꯤ ꯑꯣꯏꯔꯁꯨ ꯑꯩꯒꯤ ꯃꯐꯝꯗꯣ ꯃꯦꯟ ꯔꯣꯗꯠꯇ ꯑꯣꯏꯕꯅꯤꯅꯀꯣ ꯒꯥꯔꯤ ꯃꯛ ꯀꯣꯟꯅꯣ ꯀꯩꯅꯣ ꯋ꯭ꯔꯥꯛꯁꯣꯞꯁꯨ ꯅꯛꯅꯕꯅꯦ ꯈꯣꯟꯖꯦꯜ ꯃꯌꯥꯝꯗꯣ ꯇꯥꯔꯒ ꯀꯣꯜ ꯇꯧꯕ ꯅꯨꯡꯉꯥꯏꯇꯦꯕ ꯑꯗꯨ ꯃꯔꯛꯇ ꯀꯣꯜ ꯇꯧꯕ ꯀꯥꯟꯗ ꯃꯤ ꯂꯥꯛꯑꯗꯤ ꯗꯤꯁꯇ꯭ꯕ ꯇꯧꯋꯦꯕ
ꯑꯥ ꯅꯪꯒꯤ ꯗꯨꯀꯥꯟ ꯂꯩꯕ꯭ꯔꯅꯦ
ꯀꯣꯜ ꯇꯧꯕ ꯌꯥꯏ ꯃꯤꯒꯤꯅꯤꯗ
ꯑꯣ ꯅꯪꯅ ꯐꯝꯕ ꯅꯪꯅ ꯐꯝꯕ
ꯎꯝ ꯑꯩꯅ ꯀꯣꯜ ꯇꯧꯕ ꯌꯥꯕ ꯀꯥꯟꯗ ꯁꯤꯒꯨꯝꯕ ꯇꯥꯏꯃꯤꯡꯗ ꯑꯩꯗꯤ ꯌꯥꯏꯌꯦꯕ ꯆꯥꯛ ꯆꯥ ꯇꯣꯛꯄ ꯃꯇꯨꯡꯗ ꯑꯗꯨꯒꯨꯝꯕ ꯇꯥꯏꯃꯤꯡꯗ ꯑꯗꯨꯝ ꯇꯧꯔꯛꯑꯣ ꯇꯧꯅꯤꯡꯉꯗꯤ ꯍꯥꯏꯕ ꯇꯧꯅꯤꯡꯗ꯭ꯔꯗꯤ ꯈꯪꯗꯦ
ꯇꯧꯔꯛꯀꯅꯤ ꯇꯧꯔꯛꯀꯅꯤ
ꯃꯤ ꯈꯔꯗꯤ ꯀꯣꯜ ꯇꯧꯕ ꯅꯨꯡꯉꯥꯏꯕ ꯃꯤꯖꯥꯠꯁꯨ ꯂꯩꯌꯦ ꯅꯨꯡꯉꯥꯏꯇꯕ ꯃꯤ ꯋꯥ ꯌꯥꯝ ꯉꯥꯡꯗꯕꯤꯁꯤꯡꯗꯣ ꯀꯣꯜ ꯇꯧꯕ ꯅꯨꯡꯉꯥꯏꯇꯦꯀꯣ ꯅꯣꯏꯗꯤ ꯑꯗꯨꯃꯥꯏꯅ ꯇꯧꯗ꯭ꯔꯣ ꯀꯣꯜ ꯇꯧꯔꯛꯀꯦ ꯇꯧꯔꯛꯀꯦ ꯍꯥꯏꯔꯒ ꯀꯣꯜ ꯇꯧꯔꯒ ꯋꯥ ꯉꯥꯡꯅꯤꯡꯉꯥꯏ ꯈꯪꯗ꯭ꯔꯒ ꯇꯨꯃꯤꯟ ꯂꯩꯕꯁꯤꯡꯗꯨ ꯅꯨꯡꯉꯥꯏ
ꯑꯣ ꯑꯩꯁꯨ ꯁꯨꯃꯥꯏ ꯇꯧꯕ꯭ꯔꯅꯦ ꯑꯗꯨꯗꯤ
ꯍꯧꯖꯤꯛꯄꯨꯗꯤ ꯑꯗꯨꯃꯥꯏꯅ ꯇꯧꯗꯦꯗ ꯑꯩꯅ ꯋꯥ ꯈꯔ ꯉꯥꯡꯕꯅꯤ ꯋꯥ ꯌꯥꯝ ꯉꯥꯡꯕꯅꯤꯅ ꯑꯩꯁꯦ ꯇꯨꯃꯤꯟ ꯂꯩꯔꯗꯤ ꯅꯪꯁꯨ ꯋꯥ ꯉꯥꯡꯅꯤꯡꯉꯥꯏ ꯂꯩꯔꯣꯏ ꯑꯩꯗꯤ ꯌꯥꯝ ꯋꯥ ꯉꯥꯡ ꯅꯪꯗꯅꯤ ꯇꯣꯄꯤꯛ ꯑꯃ ꯂꯩꯔꯗꯤ ꯎꯝ ꯅꯣꯏ ꯋꯥ ꯉꯥꯡꯅꯤꯡꯉꯥꯏꯐꯥꯎ ꯂꯩꯔꯔꯣꯏ ꯑꯩ ꯏꯊꯟ ꯑꯗꯨꯝ ꯉꯥꯡꯂꯒ ꯂꯣꯏꯔꯅꯤ
ꯑꯗꯨꯗꯤ ꯀꯣꯜ ꯅꯨꯃꯤꯠ ꯈꯨꯗꯤꯡ ꯇꯧꯔꯛꯄ ꯌꯥꯏꯅꯦ
ꯇꯧꯔꯣ ꯅꯪ ꯇꯣꯄꯤꯛ ꯂꯩꯔꯗꯤ ꯇꯣꯄꯤꯛ ꯑꯃꯁꯨ ꯄꯨꯔꯛꯑꯣ ꯀꯣꯜ ꯇꯧꯗ꯭ꯔꯀꯥꯟꯗ ꯇꯣꯄꯤꯛ
ꯇꯣꯄꯤꯛꯇꯣ ꯀꯣ ꯑꯥꯏꯗꯣꯜꯒꯤ ꯑꯣꯏꯔꯗꯤ ꯌꯥꯝ ꯂꯩꯅꯤ ꯔꯣꯅꯥꯜꯗꯣꯒ ꯃꯦꯁꯤꯒꯗꯣ ꯈꯠꯅꯕ ꯗꯣ
ꯎꯝ ꯃꯦꯁꯤ ꯀꯅꯥ ꯉꯝꯒꯅꯤ
ꯈꯪꯗꯦꯅꯦ ꯑꯥ ꯑꯩꯈꯣꯏ ꯁꯨꯝ ꯃꯔꯨꯞ ꯇꯤꯟꯅꯕꯗꯨ ꯑꯁꯨꯃꯥꯏꯅ ꯈꯟꯅꯔꯦꯕ ꯑꯩꯈꯣꯏ ꯑꯩꯈꯣꯏꯗꯣ ꯕꯣꯜ ꯁꯥꯟꯔꯒ ꯂꯥꯛꯑꯗꯤꯀꯣ ꯑꯩꯅ ꯑꯃꯨꯛ ꯃꯤꯁ ꯇꯧꯋꯦ ꯗꯤ ꯃꯥꯒꯤ ꯃꯥꯗꯤ ꯃꯦꯁꯤꯒꯤ ꯐꯦꯟꯅꯤ ꯑꯗꯨꯗꯨꯃꯥꯏ ꯇꯧꯔꯅꯤ ꯃꯣꯏ ꯑꯩꯈꯣꯏ ꯃꯔꯨꯞꯇꯨꯅ ꯃꯤꯁ ꯇꯧꯔꯗꯤ ꯑꯩꯈꯣꯏꯅ ꯑꯃꯨꯛ ꯃꯥꯗꯣ ꯔꯣꯅꯥꯜꯗꯣꯒꯤ